ꯇꯦ - ꯇꯦ ꯆꯪꯖꯔꯛ ꯀꯅꯤ ꯍꯥꯏꯁꯦ ꯑ ꯁꯨꯗꯗꯤ ꯆꯪꯉꯛꯑꯣꯏ ꯍꯥꯏꯁꯦ ꯃꯥꯅ꯫ ꯁꯨꯅꯗꯤ
ꯑꯣ ꯇꯞꯄꯦ ꯁꯤꯗꯖꯨ ꯇꯥꯞꯄꯦ꯫ ꯎꯝ ꯑꯩꯒꯤꯁꯨꯨ ꯇꯞꯄꯔꯥ ꯅꯉꯣꯟꯗꯥ? ꯍꯣꯏ ꯑꯁꯤꯗ ꯉꯥꯡꯉꯛꯑꯣ ꯑꯁꯤꯗ ꯑꯁꯤꯗꯩꯗ ꯆꯠꯂꯑꯣ꯫ ꯅꯠꯇꯁ ꯅꯪꯒꯤꯗꯣ ꯇꯥꯗ꯭ꯔꯗꯤ ꯅꯨꯡꯉꯥꯏꯇꯦꯕ
ꯌꯥꯝ ꯅꯣꯛꯅꯤꯡꯉꯤ ꯀꯔꯤ ꯋꯥꯔꯤꯅ ꯁꯥꯟꯅꯗꯣꯏꯁꯤꯕꯨ ꯑꯩ ꯀꯔꯤ ꯃꯇꯦꯡ ꯄꯥꯡꯉꯛꯎꯒꯦ?
ꯌꯥꯏ ꯑꯁꯅ ꯦꯒ ꯁꯥꯈꯣ ꯃꯁ ꯐꯔꯁꯨ ꯊꯣꯡ ꯊꯟꯗꯧ ꯄꯣ
ꯏꯟ꯭ꯔꯥ ꯑꯩ ꯊꯣꯡꯤꯔꯑꯒꯦ
ꯍꯣꯏ ꯊꯣꯡꯕꯤꯔꯛꯑꯣ ꯑꯗꯨꯗꯤ ꯆꯦ ꯅꯥꯔꯁꯤ ꯀꯨꯀꯔꯗꯨꯒ ꯅꯪꯒꯤꯗꯨꯒ ꯅꯌꯥꯅꯤꯅ
ꯎꯝ ꯎꯝ ꯃꯥ ꯑꯃ ꯊꯣꯡꯖꯔꯅꯤ ꯑꯩ ꯁꯤꯗ ꯑꯩ ꯑꯃ ꯊꯣꯡꯉꯥꯛꯒꯦ
ꯍꯣꯏ ꯏꯟꯖꯥꯡꯗꯤ ꯁꯤꯅ ꯌꯥꯔꯅꯤ ꯁꯥꯏꯖ ꯂ ꯀꯟꯅ ꯅꯣ ꯏꯒꯤꯗꯤ ꯑꯣꯏꯣꯏ ꯑꯂꯨꯒꯗꯤꯅꯤꯁꯤ ꯑꯪ ꯊꯅꯗꯕ ꯌꯥꯗ ꯆꯕꯅꯤ ꯌꯥꯔ ꯒꯗ ꯑꯗꯨ ꯑꯣꯏ ꯋꯥꯆꯣ ꯍꯉꯥꯡ ꯄꯦ ꯎꯝ ꯗꯤ ꯈꯪꯒ ꯂꯩꯔ ꯄꯣꯠꯇ ꯔ ꯀꯩꯅꯣꯁꯦ ꯑꯧ ꯍꯌꯦꯡ ꯑꯗꯣ ꯍꯌꯦꯡ ꯉꯟꯅ ꯀꯦꯕ ꯂꯥꯛꯎ ꯍꯥꯏꯌꯨꯏ ꯥꯅ ꯄꯨꯔꯛꯇꯣꯏꯕ ꯃꯥꯟꯗꯨꯒꯤ ꯆꯥꯡꯗ ꯀꯦꯔꯛꯀꯅꯤꯀꯣ ꯑ ꯐ ꯂꯔ ꯑꯣꯏ
ꯎ ꯎꯝ ꯊꯒ ꯃ ꯂꯧꯕꯤꯔꯅꯨ ꯀꯗꯔꯗꯣ
ꯀꯔꯤꯅꯣ
ꯑꯩꯅ ꯄꯣꯡꯉꯨꯔꯤꯁꯤꯒ ꯂꯤꯟꯊꯣꯏ ꯍꯣꯏꯗꯥꯏꯌꯦ ꯑꯩꯅ ꯇꯧꯕꯤꯔꯛꯑꯅꯨ ꯀꯗꯥꯏꯗꯣꯅ ꯍꯥꯏ ꯃꯥ ꯆꯠꯈ꯭ꯔꯒꯦ ꯍ ꯄ ꯆꯠꯂꯒ ꯀꯦꯗꯕꯤꯗ ꯑꯩ ꯆꯠꯂꯣꯅ ꯍꯥꯏꯔꯣ ꯍꯣꯏꯅꯦ ꯑꯗ ꯂꯥꯛꯑꯣ ꯑ ꯑꯩ ꯆꯦ ꯑꯦꯅꯥꯂꯤꯁꯅꯅꯦ ꯑꯩꯗꯨ ꯆꯦꯔꯝꯃꯒ ꯑꯥꯗ ꯄꯣꯠ ꯆꯩ ꯄꯨꯕꯤꯗꯕꯕꯤ ꯑꯣꯏꯔꯗꯤ ꯍꯥꯏ ꯂꯥꯏꯇꯔꯗ ꯃꯥꯥꯏꯅ ꯋꯥꯏꯒꯦꯅ ꯍꯥꯏ ꯈꯟꯕꯅꯤꯌꯦ ꯑꯗꯨ ꯁꯣꯏꯅꯤꯌꯥꯗꯣ ꯑꯃꯨꯛ ꯑꯥꯔ ꯀꯦꯔꯨꯔꯗꯤ ꯄꯣꯠ ꯆꯩꯗꯨꯣ ꯂꯣꯏ ꯄꯨꯈ꯭ꯔꯅꯤꯗꯅ ꯑꯩꯅ ꯑꯗꯨ ꯀꯃꯥꯏꯅ ꯇꯧꯅꯤ ꯍꯥꯏꯔꯤꯕ ꯆꯦ ꯁꯤꯂꯥ ꯅꯪ ꯀꯗꯥꯥꯏꯗ ꯂꯩꯒꯦ ꯍꯧꯖꯤꯛ
ꯑꯩ ꯀꯗ
ꯆꯦ ꯆꯦꯅ ꯃꯁꯥꯏ ꯀꯥꯗ ꯂꯩ ꯑꯗꯨꯅ ꯑꯂꯨꯁꯦ ꯍꯄꯣꯔꯥ ꯍꯧꯖꯤꯛꯇꯥꯒꯤ ꯃꯨꯟꯅꯕ ꯍꯣꯏ ꯊꯥꯡꯒꯠꯂꯝꯃꯣ ꯑꯆꯦꯁꯤꯂꯥ ꯅꯪꯒꯤ ꯐꯣꯟꯗꯣ ꯈꯔ ꯇꯞꯅ ꯃꯁꯥꯏ ꯆꯥꯕꯤꯎꯔꯝꯒꯅꯤ ꯌꯥ ꯀꯩꯅꯣ ꯐꯣꯟꯗꯣ ꯃꯃꯜ ꯇꯥꯡꯉꯒ ꯇꯞ ꯃꯇꯝ ꯁꯨꯝ ꯁꯨꯝ ꯇꯥꯈꯠꯂꯛꯏꯁꯦꯕꯣ ꯍꯧꯖꯤ ꯑꯩꯈꯗꯤ ꯇꯥꯑꯗꯦ ꯑꯗꯨꯝ ꯑꯗꯨꯝ ꯇꯥꯏ ꯐꯖꯅ ꯁꯕꯥꯅꯤ ꯃ ꯐꯂꯒꯁꯤꯅ ꯂ ꯊ ꯑꯣ ꯑꯣ
ꯑꯣꯏꯕ ꯃꯥꯜꯂꯦ ꯍꯣꯏ ꯉꯁꯥꯏ ꯑꯩꯈꯣꯏ ꯅꯒ ꯁꯥꯟꯅꯕꯗꯁꯨ ꯀꯩꯅꯣ ꯁꯤꯗꯤ ꯅꯥꯀꯨꯝꯕꯗ ꯅꯞꯁꯤꯟꯗ꯭ꯔꯗꯤ ꯇꯥꯗ꯭ꯔꯦ ꯇꯧꯗꯅ
ꯀꯔꯤ ꯇꯧꯕꯒꯤꯅꯣ ꯃꯥꯅ ꯁꯨꯃꯥꯏꯅ ꯇꯧꯔꯤꯁꯦ ꯀꯔꯥꯏꯋꯥꯏꯗ ꯂꯩꯔꯛꯀꯦ ꯅꯪ ꯐꯣꯟꯗꯣ
ꯑꯩꯈꯣꯏ ꯃꯅꯥꯛ
ꯑ ꯌꯨꯝꯗ ꯑꯦꯛꯖꯥꯝ ꯍꯧꯔꯒ ꯆꯠꯄꯗ ꯍꯥꯏꯐꯦꯠ ꯌꯦꯡꯒꯦꯔꯌꯦꯡ ꯈꯜꯂ ꯁꯨꯃꯥꯏꯅ ꯇꯧꯏ ꯑꯩꯒꯤꯁꯦ ꯀꯃꯥꯏꯅ ꯇꯧꯕꯅꯣꯅ ꯍꯣꯏ ꯋꯥꯔꯦꯟꯇꯤ ꯀꯩꯀꯥ ꯑꯗꯨꯝ ꯂꯩꯔꯝꯅꯤꯅ ꯑꯗꯨꯗ ꯇ ꯍꯟꯕ ꯌꯥꯅꯤ ꯍꯥꯏꯗꯤ ꯍꯟꯕ ꯅꯠꯇ꯭ꯔꯁꯨ ꯃꯣꯏꯅꯕꯨ ꯑꯦ ꯁꯤ ꯇꯧꯔ ꯁꯦꯝꯃ ꯐꯅꯤ ꯍꯥꯏꯕ ꯑꯣꯏ ꯁꯦꯝꯃꯛꯑꯗꯤ ꯐꯩꯗꯅ ꯑꯣ ꯑꯣ ꯑꯣ ꯑꯣ ꯑꯖꯗꯤ ꯌꯥ ꯑꯣ ꯀ ꯌꯥꯔ ꯑꯦ ꯑꯩꯗꯤ ꯅꯣꯏꯅꯦꯒ ꯍꯥꯏꯕꯗꯨꯗ ꯃꯗꯨꯗ ꯆꯨꯝꯅꯒꯤꯗꯁꯨ ꯇꯥꯗꯕ ꯃꯥꯟꯕ
ꯑꯦ ꯑꯩꯈꯣꯏꯅꯦꯒ
ꯑꯗꯨꯗꯤ ꯅꯣꯏꯅꯦꯒ ꯄꯩꯁꯥꯗꯨ ꯇꯪꯈꯥꯏ ꯌꯦꯅ ꯍꯜꯂꯣ ꯃꯎ ꯃꯆꯥꯗꯣ ꯑꯁꯦꯡꯕꯩꯅꯦ ꯑꯩꯅ ꯍꯥꯏ ꯆꯦ
ꯍꯥꯏꯕꯗꯤ ꯅꯪ ꯁꯪꯗ ꯇꯥꯔꯗꯤ ꯐꯣꯟꯗꯣ ꯑꯩꯈꯣꯏ ꯅꯦꯗ ꯄꯤꯌꯣ ꯑꯩ ꯋꯥꯔꯤ ꯁꯅ
ꯑ ꯑꯩꯗꯤ ꯑꯩꯈꯣꯏ ꯃꯥꯒꯤꯗ ꯍꯥꯞꯆꯤꯟꯕꯤꯔꯒ ꯁꯥꯟꯅꯔ ꯈꯟꯒꯠꯂꯀꯥꯕꯅꯤ
ꯑꯩꯈꯣꯏꯅ ꯁꯥꯟꯅꯈꯤꯕꯩꯗꯤ ꯌꯥꯏꯗꯅ ꯃꯣꯏꯅ ꯃꯌꯥꯝ ꯇꯧꯔꯨꯗ꯭ꯔꯁꯨ
ꯌꯥꯔꯦꯗꯅ
ꯎꯝ
ꯍꯈꯣꯏꯁꯨ ꯅꯨꯄꯤꯒꯤꯁꯨ ꯁꯥꯟꯅꯩ ꯑꯗꯨꯝ
ꯍꯣꯏ ꯏꯃꯥꯒꯗꯤ ꯑꯗꯨꯝ ꯁꯥꯟꯅ__
ꯍꯣꯏ ꯊꯣꯛꯀꯗꯣꯏꯅꯦ ꯖꯒꯠ ꯑꯄꯨꯝꯕꯒꯤ ꯃꯤ ꯋꯥꯅꯤ ꯉꯥꯡꯗꯣꯏꯁꯦ
ꯑꯗꯨ ꯆꯦ ꯁꯤꯂꯥ ꯏꯕꯥꯅꯤ ꯄꯔꯣꯊꯥ ꯌꯣꯟꯕꯤꯗꯨ ꯈꯪꯅꯔꯛꯑꯦ ꯀꯃꯥꯏ ꯇꯧ__ ꯃꯥ ꯑꯗꯨ ꯏꯁ ꯀꯩ__ ꯗꯤꯄꯥꯔꯠꯃꯦꯟꯅꯣꯒ ꯍꯪꯉꯛꯏꯗꯨꯗꯤ ꯅꯨꯇꯤꯒꯤ ꯁꯨꯝ ꯆꯠꯂꯕꯅꯤꯅ ꯍꯣꯏ
ꯇꯔꯥꯕ꯭ꯔꯦ ꯍꯎꯅ ꯇꯥꯔ__ ꯂꯕ
ꯇꯥꯏ ꯇꯥꯏ ꯑꯗꯨꯝ ꯇꯥꯏ ꯏꯌꯥꯔꯄꯤꯁ ꯍꯥꯞꯄꯩꯔꯥ ꯀꯩꯅꯣ ꯑꯩꯒꯤꯗꯤ ꯈꯪꯗꯦ ꯑꯗꯨꯝ ꯇꯥꯏ ꯎꯝ ꯃꯥ ꯇꯧꯅꯤꯡ ꯇꯧꯅꯤꯡꯕ ꯇꯧꯕꯅꯤꯅꯦ ꯑꯗꯨꯗꯤ
ꯑꯎ ꯑꯗꯨꯁꯨ ꯀꯥꯔꯤꯌꯥ ꯋꯥꯔꯤ ꯁꯥꯟꯅꯔꯀꯥꯟꯗ ꯈꯛꯇ
ꯑꯗꯨꯏꯗꯤ ꯐꯣꯟꯅ ꯅꯠꯇ꯭ꯔꯦ ꯃꯣꯏꯒꯤꯅꯅꯦ ꯑꯥ
ꯇꯞꯅ ꯇꯥꯌꯦꯅ
ꯃꯣꯔꯣꯛ ꯃꯆꯨ ꯅꯣꯡꯁꯨ ꯍꯥꯞꯄꯒ ꯑꯃꯨꯛ ꯉꯧꯔꯒꯦ ꯐꯤ ꯐꯤꯅ ꯆꯥꯛꯀꯝꯃꯝꯃꯒ ꯅꯪ ꯑꯗꯨꯗꯤ ꯀꯣꯟꯅꯨꯡꯅꯤꯅ
ꯀꯔꯤ ꯃꯇꯦꯡ ꯄꯥꯡꯉꯧꯒꯦ ꯍꯥꯏꯔꯛꯑꯣ
ꯌꯥꯔꯦ ꯌꯥꯔꯦ ꯅꯪꯒꯤ ꯑꯣꯐꯤꯁꯇꯨꯗꯤ ꯀꯣꯅꯨꯡꯅꯤ ꯍꯥꯏꯕ
ꯃꯣꯔꯣꯛꯁꯦ ꯆꯥꯡꯒ ꯈꯪꯗꯦ ꯍꯣ ꯎ ꯃꯣꯔꯣꯛ ꯃꯆꯤꯠ ꯃꯆꯤꯠ ꯑꯍꯨꯝꯗꯤ ꯊꯥꯈ꯭ꯔꯦ ꯆꯦ ꯁꯤꯂꯥꯗꯤ ꯈꯔ ꯌꯥꯝ ꯌꯥꯝ ꯆꯥꯕꯗꯤ ꯑꯣꯏꯗꯦ ꯑꯗꯨ ꯌꯥꯝ ꯁꯥꯕ ꯁꯥꯗꯕꯗꯤ ꯑꯣꯏꯗꯦ ꯌꯥꯝ ꯁꯥꯃꯟꯕꯁꯨ ꯇꯧꯗꯦ ꯍꯥ ꯆꯦ ꯁꯤꯂꯥꯅ ꯃꯦꯠ ꯍꯥꯄꯗ ꯑꯣꯏꯅ ꯃꯌꯥꯝ ꯍꯥꯞꯁꯤꯌꯦ ꯑꯦꯟꯖꯥꯡ ꯃꯌꯥꯝ ꯍꯥꯞꯄꯣꯏꯁꯤ ꯎꯣꯔꯣꯛꯇꯣ ꯑꯍꯨꯝ ꯑꯅꯤꯒꯨꯝꯕꯩ ꯆꯥꯡ ꯃꯆꯥ ꯃꯆꯥꯅꯦ ꯑꯗ ꯇꯉꯒ ꯌꯦꯡꯉ ꯇꯣꯏꯗ꯭ꯔꯤ ꯑꯣꯟꯊꯣꯛꯅ ꯁꯥꯡꯈ꯭ꯔ ꯃꯥꯜꯂꯦ ꯁꯤ ꯑꯩꯗꯤ ꯇꯧꯅꯤꯡ ꯇ꯭ꯔꯕ ꯑꯦꯛꯖꯥꯝ ꯃꯃꯥꯡꯗꯗꯤ ꯑꯩ ꯍꯧꯖꯤꯛ ꯑꯦꯛꯖꯥꯝꯗ ꯍꯌꯦꯡ ꯍꯪꯆꯤꯠꯇ ꯉꯥꯏꯔꯦꯕ ꯀꯣꯜꯁꯤ ꯐꯥꯎꯕ ꯁꯖ ꯂꯣꯏꯊꯣꯛꯅꯤꯡꯉꯕ
ꯈꯔ ꯁꯥꯟꯅꯁꯤ ꯑꯗꯨꯝ ꯉꯥꯡ ꯉꯥꯡꯗꯅ ꯆꯥꯔꯁꯨ ꯆꯤꯛꯑꯁꯨ
ꯅꯍꯥꯟꯗꯒꯤ ꯂꯥꯏꯕ꯭ꯔꯦꯔꯤꯗ ꯑꯗꯨꯝ ꯁꯥꯟꯅꯔꯝꯃꯗꯤ ꯂꯣꯏꯔꯗ ꯑꯁꯦꯡꯕ ꯀꯥꯎꯈꯣꯛꯄ
ꯑꯩꯅ ꯏꯁꯤꯜꯂꯨꯔꯤꯕ ꯂꯤꯁ ꯃꯌꯥꯝꯁꯤꯒ
ꯍꯣꯏꯅꯦ ꯏꯟꯀꯝ ꯏꯆꯥꯟ ꯆꯥꯟꯅꯗ꯭ꯔꯦ
ꯆꯨꯁꯤꯟꯗꯦ
ꯍꯣꯞꯇ ꯕꯤꯗꯥꯏ
ꯎꯝ
ꯑꯩꯁꯨ ꯆꯥꯝꯔꯤꯒ ꯀꯌꯥꯅꯣꯝꯗꯤ ꯑꯣꯏꯗꯅ ꯀꯌꯥꯅꯣ ꯈꯪꯗꯦ ꯌꯥꯝ ꯑꯣꯏꯗꯦ ꯑꯩꯁꯨ ꯆꯦ ꯁꯤꯂꯥ
ꯍꯁꯨꯨ ꯌꯥ ꯌꯥꯝꯗꯦ
ꯑꯗꯨꯗ ꯍꯧꯗꯨꯛꯀꯤꯈꯤꯕꯕꯨꯗꯤ ꯌꯥꯝꯃꯤꯕ ꯆꯃꯥꯄꯟ ꯍꯧꯖꯤꯛꯇꯤ ꯆꯥꯝꯃꯔꯤ ꯈꯛꯇꯅꯤ ꯑꯩꯁꯨ ꯏꯕꯥꯅꯤꯅ ꯂꯥꯏꯕ꯭ꯔꯦꯔꯤꯗ ꯁꯥꯟꯅꯩꯗꯨ ꯀꯥꯟꯅꯗ꯭ꯔꯥꯖꯥꯠꯂꯣ ꯍꯔꯕꯅꯦ ꯂꯩꯔ ꯍꯥꯏꯗꯤ ꯌꯥꯝ ꯆꯪꯉꯛꯇ꯭ꯣꯏꯗꯣ ꯊ ꯗ ꯊꯔꯅꯦ ꯊꯂ ꯑ ꯂ
ꯑꯗꯨ ꯑꯍꯨꯝꯗꯣ ꯁꯨꯗ꯭ꯔꯁꯨ ꯍꯣꯏ ꯑꯃ ꯑꯅꯤ ꯑꯅꯤꯕꯨꯛ ꯌꯧꯔꯗꯤ ꯌꯥꯔꯦꯗ ꯀꯣ
ꯍꯕ ꯑꯃ ꯑꯗ ꯃꯥꯏ ꯆꯪꯅ ꯇꯧꯔꯗꯤ ꯈꯔꯗꯤ ꯑꯃꯗꯨ ꯁꯦꯀ꯭ꯔꯤꯐꯥꯏꯁ ꯇꯧ ꯇꯥꯔꯦ ꯑꯩꯈꯣꯏ ꯐꯖꯅ ꯃꯇꯝꯗꯨ ꯁꯨꯅ ꯇꯧꯕꯗꯤ ꯅꯠꯇꯕꯅꯤꯅ
ꯃꯅꯤ
ꯑꯗꯣ ꯃꯤꯅꯤꯠꯁꯦ ꯃꯊꯟꯇ ꯀꯠꯍꯜꯂꯦ
ꯃꯊ ꯍꯟꯖ
ꯑꯧ ꯀꯛꯊꯠꯇꯕꯤꯗ ꯃꯊꯪ ꯆꯠꯍꯜꯂꯁꯦꯕ
ꯍꯣꯏ ꯇꯔꯥꯅꯤꯊꯣꯏ ꯌꯧꯔꯗꯤ ꯑꯗꯨꯝ ꯃꯊꯟꯇ ꯀꯛꯆ ꯃꯥꯂꯦ
ꯀ ꯇꯗ ꯊꯠꯇ
ꯎꯝ ꯎꯝ
ꯔꯁꯤꯅꯤ
ꯑꯗꯨꯗꯩꯅꯅꯦ ꯏꯆꯦ ꯔꯕꯤꯅꯗꯥ ꯍꯪꯉꯤꯁꯤ ꯏꯁꯩ ꯁꯛꯄ ꯄꯗꯤ ꯌꯥꯗ꯭ꯔꯥ ꯈꯔ ꯌꯥꯔꯝꯅꯤ ꯑꯩꯗꯤ ꯑꯗꯨꯝ ꯁꯛꯏ ꯃꯥꯗ ꯅꯪ ꯐꯣꯟ ꯊꯝꯃꯂꯝꯝꯗꯥꯏ ꯑꯩꯈ ꯇꯤꯡ ꯏꯁꯩ ꯁꯛꯏꯀꯣ ꯍꯥꯏꯔꯤꯕ
ꯑ ꯇꯥꯕ꯭ꯔꯥ ꯃꯣꯏ ꯉꯥꯏꯃꯁꯦ
ꯑꯥ ꯆꯦꯍꯦ ꯁꯤꯂꯥꯥꯁꯦ ꯍ ꯅꯥꯂꯤꯁ ꯂꯧꯕꯗꯥꯥꯏ
ꯃꯣꯏ ꯑꯁꯤ ꯅꯣꯏ ꯀꯩꯅꯣ ꯇꯥꯛꯁꯇꯨꯒꯤꯅꯤ
ꯑꯁꯤ ꯑꯩꯈꯣꯏꯅ ꯉꯥꯡꯅꯔꯤꯁꯦ ꯍꯌꯦꯡ ꯏꯊꯣꯛꯄꯗ ꯌꯥꯎꯔꯛꯑꯗꯤ
ꯇꯥꯏꯕ
ꯍꯤꯟꯁ ꯈꯔꯗꯤ ꯐꯪꯒꯅꯤ ꯀꯅꯥꯅ ꯀꯔꯤ ꯇꯧꯏ ꯇ
ꯍꯥꯎ ꯍ ꯃ ꯍꯥꯞꯄꯒꯦ ꯆꯥꯛ ꯇꯥꯝꯃꯁꯦ
ꯆꯥꯛ ꯀꯥꯝ-
ꯅꯠꯇꯦ ꯁꯤꯗ ꯆꯦ ꯑꯩ ꯁꯤꯗ ꯆꯦ ꯅ ꯔꯦ ꯁꯤꯗꯅꯦ ꯎꯝ ꯁꯨꯔꯕꯅꯤ ꯆꯦ ꯅꯍꯥꯛ ꯂꯩ ꯆꯥꯛ ꯀꯥꯝ ꯌꯥꯔꯅꯤ ꯃꯍꯤ ꯍꯥꯞꯄꯒꯦ ꯍꯧꯖꯤꯛꯀꯤꯗꯣ ꯀꯔꯤꯅꯣꯕꯥ ꯍꯧꯖꯤꯛꯀꯤ ꯃꯦꯆꯤꯟꯗꯣ ꯏꯁꯄ꯭ꯔꯤꯡ ꯑꯣꯅꯤꯌꯟ ꯌꯥꯎꯗꯕꯁꯦ ꯀꯩꯅꯣꯝꯃ ꯏꯋꯥꯠ ꯋꯥꯠꯄꯩꯥ ꯇꯥꯏꯞ- ꯇꯧꯋꯦꯉꯣ ꯉꯥꯏꯔꯣꯡ ꯍꯥꯞꯅꯤꯡꯉꯦ